ꯅꯧ
ꯎꯝ
ꯒꯨꯗ ꯏꯚꯤꯅꯤꯡ ꯍꯜꯂꯣ
ꯍꯜꯂꯣ ꯍꯜꯂꯣ ꯍꯜꯂꯣ
ꯑꯣ ꯇꯥꯕ꯭ꯔꯣ ꯑꯩꯈꯣꯏꯗꯤ ꯇꯥꯗꯤꯌꯦ
ꯇꯥꯔꯦ ꯇꯥꯔꯦ
ꯎꯝ ꯅꯝꯗꯝꯅꯤꯒꯤ ꯅꯦꯠꯋꯥꯛꯁꯦ
ꯍꯦ ꯊꯣꯏꯕꯤꯅꯣ
ꯈꯔꯥ-ꯈꯔꯥ ꯇꯥꯔꯦ ꯑ
ꯅꯪꯅ ꯁꯣꯝꯗ ꯉꯥꯡꯅꯕꯩꯗꯣ
ꯑꯩꯉꯣꯟꯗ ꯌꯥꯝ ꯇꯞꯄꯤꯗꯨꯕꯨ ꯅꯪ ꯑꯃꯨꯛꯀꯁꯨ ꯕ꯭ꯂꯨꯇꯤꯞ ꯕ꯭ꯂꯨꯇꯨꯠ ꯁꯝꯕꯤꯗꯣ ꯇꯣꯏꯔꯣ
ꯁꯝꯗꯦꯗ ꯂꯦꯞꯇ ꯂꯩꯔꯤ ꯑꯩꯈꯣꯏꯒꯤ ꯌꯨꯕꯤ ꯌꯨꯚꯤ ꯁꯤꯖꯤꯟꯅꯔꯤ
ꯏ ꯄꯨꯡ ꯀꯌꯥꯗ ꯍꯟꯗꯣꯏꯕ ꯑꯗꯨꯗꯤ
ꯇꯔꯥꯃꯥꯊꯣꯏ ꯑꯗꯥꯏꯗ ꯁꯪꯗꯕ ꯄꯤ ꯍꯦꯁꯇꯤ ꯀꯥꯡꯕꯨꯅ ꯑꯗꯨꯝ ꯁꯤꯖꯤꯟꯅ ꯂꯩꯂꯦꯗ ꯁꯪꯗꯕꯩ ꯅꯨꯡꯗꯥꯡꯗ ꯃꯣꯏ ꯇꯧꯗꯕꯣꯏ ꯑꯩꯈꯣꯏ ꯇꯧꯋꯦ ꯄꯤꯌꯔ ꯑꯣꯡꯂꯤ ꯁꯇ꯭ꯔꯦꯇ
ꯅꯪ ꯍꯣꯁꯇꯦꯜꯒ ꯅꯣꯏ ꯂꯦꯞꯇꯨꯒ ꯂꯥꯞꯅꯗꯝꯅꯠꯗ꯭ꯔꯣ
ꯌꯥꯝ ꯂꯥꯞꯄ ꯅꯠꯇꯦ ꯃꯤꯅꯤꯠ ꯃꯤꯅꯤꯠ ꯇꯔꯥꯃꯨꯛ ꯈꯔ ꯆꯪꯉꯦ ꯑꯗꯨ ꯆꯠꯄꯗ ꯇꯔꯥ ꯇꯔꯥꯉꯥ ꯑꯗꯨꯃꯥꯏꯅ
ꯎꯝ ꯑꯗꯨꯗꯤ ꯑꯩꯈꯣꯏꯅꯕꯨ ꯍꯦꯟꯅ ꯂꯥꯞꯄꯤꯗ
ꯑꯦ ꯅꯨꯄꯤꯒꯤꯗꯤ ꯂꯥꯞ ꯅꯨꯄꯤꯒꯤꯗꯤ ꯂꯥꯞꯄꯦ ꯑꯗꯣ ꯃꯣꯏꯗꯤ ꯕꯁ
ꯎꯝ ꯅꯨꯄꯤꯅ ꯄꯥꯡꯒꯟ ꯁꯣꯟꯕꯤꯅꯤꯅ
ꯃꯣꯏꯗꯤ ꯅꯨꯡꯉꯥꯏ ꯌꯦꯗ ꯕꯁꯁꯨ ꯀꯝꯄꯜꯁꯔꯤ ꯑꯩꯈꯣꯏꯗꯤ ꯍꯣꯁꯇꯦꯜꯗꯤ ꯀꯣꯂꯦꯖ ꯃꯄꯥꯟ ꯗꯅꯤ ꯂꯩꯔꯤꯁꯤ ꯑꯩꯈꯣꯏꯗꯤ ꯃꯅꯨꯡ ꯆꯪꯗꯗꯅ
ꯈꯥ ꯍꯧꯅꯥꯉꯥꯉꯣ ꯕꯨꯠ ꯅꯪꯒꯤꯌꯦ ꯃꯥꯏꯀ꯭ꯔꯣꯐꯣꯟꯗꯨ ꯅꯪꯔ ꯈꯪꯗꯦ ꯀꯩꯅꯣꯝ ꯇꯧꯋꯦ
ꯃꯥꯏꯀ꯭ꯔꯐꯣꯟ ꯑꯣꯏꯔꯝꯒ ꯅꯤꯗ ꯑꯩꯅ ꯉꯥꯡꯏꯁꯦ ꯐꯅ ꯌꯥꯝ ꯐꯅꯌꯥꯝ ꯍꯧꯔꯅꯤ ꯂꯥꯎꯠ ꯏꯁꯄꯤꯀꯔ ꯊꯥ ꯌꯥꯗꯕꯅꯤꯅ ꯎꯄꯥꯏ ꯂꯩꯇꯦ
ꯃꯤ ꯑꯇꯩ ꯁꯥꯅꯕꯗꯗꯤ ꯍꯧꯕ ꯅꯪꯒ ꯁꯥꯅꯕꯗꯗꯤ ꯇꯞꯄ
ꯍꯥꯥ
ꯃꯤ ꯑꯇꯩꯒ ꯁꯥꯟꯅꯕꯗꯤ ꯍꯧꯋꯦ ꯅꯪꯒ ꯁꯥꯟꯅꯕꯗꯤ ꯇꯞꯄꯦ
ꯂꯣꯏꯔꯦꯍꯦ
ꯂꯣꯏꯗ꯭ꯔꯦꯍꯦ ꯀꯩꯅꯣ ꯅꯣꯏꯒꯤ ꯀꯩꯅꯣꯗꯨꯕꯨ ꯑꯌꯥꯝꯕ ꯂꯣꯏꯈ꯭ꯔꯗ꯭ꯔꯥ ꯁꯨꯝ ꯂꯣꯏꯗꯕꯤ ꯇꯧ ꯂꯩꯔꯤꯗꯨꯕꯨ ꯀꯩꯅꯣ
ꯍꯥꯥ
ꯄꯔꯤꯈꯥ ꯅꯨꯡꯈꯥ ꯂꯣꯏ ꯂꯣꯏꯒ꯭ꯔꯗꯥꯏꯕ
ꯑꯦꯍ ꯃꯤ ꯆꯠꯂꯨ ꯍꯥꯏ ꯑꯩꯈꯣꯏꯅ ꯆꯠꯇꯕꯩ ꯋꯥꯅꯤꯗꯣ ꯅꯩꯔ ꯂꯩꯕꯩ ꯋꯥꯅꯤ ꯅꯩꯈꯥꯏꯔ
ꯎꯝ ꯅꯩꯔꯒ ꯂꯩꯩꯕ
ꯎꯝ
ꯎꯝ ꯂꯩꯒꯗꯕꯅꯤ ꯂꯩꯒꯗꯕ
ꯍꯥꯥ
ꯂꯩꯗꯧꯅꯦ
ꯑꯦ ꯂꯩꯗꯧꯔꯤꯝꯅꯤ ꯈꯔ ꯈꯔ ꯈꯔ ꯂꯩꯒꯅꯤꯗ ꯆꯠꯄꯒꯤ ꯈꯪꯗ꯭ꯔꯤ
ꯎꯝ ꯐꯩ ꯐꯩ ꯆꯥꯛ ꯏꯁꯤꯟꯒꯥꯗꯤ ꯎꯅꯕꯤꯔꯕꯣ
ꯆꯥꯔꯦ ꯆꯥꯛ
ꯑꯣ ꯉꯁꯥꯏ ꯅꯪꯅ ꯍꯥꯏꯔꯛꯄꯗꯣ ꯆꯥꯈ꯭ꯔꯦꯕ
ꯑꯥ ꯆꯥꯛꯆꯥꯥꯕ ꯆꯠꯄ ꯅꯣꯡ ꯇꯥꯏ ꯅꯣꯡꯉꯥꯝꯕꯗꯩ ꯍꯧꯖꯤꯛꯄꯨ ꯅꯣꯡ ꯍꯥꯡꯗ꯭ꯔꯤ ꯑꯗꯨꯝ ꯇꯥꯔꯤ ꯊꯤꯂꯤ ꯊꯤꯂꯤ ꯊꯤꯂꯤ ꯊꯤꯂꯤ ꯑꯗꯨꯝ ꯅꯨꯃꯤꯠ ꯆꯨꯞꯄ ꯑꯃ ꯅꯣꯡ ꯑꯗꯨꯝ ꯇꯥ ꯂꯩꯕꯤꯅꯤꯕ
ꯅꯪꯗꯤ ꯕꯣꯜ ꯌꯦꯡꯕ ꯁꯪꯏꯕ꯭ꯔ
ꯍꯥꯥ
ꯅꯪꯗꯤ ꯕꯣꯜꯒ ꯌꯦꯡꯕ ꯁꯪꯉꯤꯕ꯭ꯔꯕ
ꯌꯦꯡꯉꯤ ꯀꯩꯅꯣ ꯑꯍꯤꯡ ꯃꯦꯠꯁ ꯈꯔ ꯈꯔ ꯅꯨꯡꯉꯥꯏ ꯅꯨꯡꯉꯥꯏꯕ ꯈꯦꯛꯇ ꯌꯦꯡꯉꯤꯗ ꯂꯣꯏ ꯌꯦꯡ ꯉꯝꯄꯣꯟꯇꯦꯗ
ꯎꯝ
ꯃꯦꯠꯁ ꯈꯔ ꯈꯔ ꯅꯨꯡꯉꯥꯏꯕ ꯈꯛꯇ ꯈꯜꯂ ꯈꯜꯂ ꯌꯦꯡꯕ ꯋꯥꯅꯤ
ꯑꯔꯣꯏꯕꯗ ꯑꯣꯏꯅ ꯌꯦꯡꯒꯅꯤ
ꯑꯩꯈꯣꯏꯗꯤ ꯐꯣꯔꯠ ꯁꯦꯃꯦꯁꯇꯔ ꯍꯥꯏꯗꯣꯏ ꯑꯦꯉꯣ
ꯎꯝ
ꯑꯦꯛꯖꯥꯝ ꯍꯥꯏꯗꯣꯏꯑꯦ ꯑꯩꯈꯣꯏ ꯒ꯭ꯔꯦ ꯃꯥꯔꯛ ꯁꯤꯠꯀꯤ ꯂꯣꯏ ꯐꯪꯉꯦꯗ
ꯌꯥꯝ ꯊꯨꯅ ꯍꯥꯏꯗꯣꯛ ꯃꯥꯜꯂꯤꯀꯣ ꯅꯣꯏꯗꯤ ꯑꯦꯛꯖꯥꯝꯁꯦ
ꯉꯁꯥꯏ ꯑꯌꯨꯛ ꯑꯩꯅ ꯃꯦꯜꯂ ꯀꯩꯅꯣꯗ ꯃꯣꯏꯒꯤ ꯑꯥ ꯑꯦꯗꯃꯤꯅꯤꯁꯇ꯭ꯔꯦꯁꯟ ꯕ꯭ꯂꯣꯛꯇ ꯃꯦꯜ ꯊꯥꯔꯦ ꯑꯗꯨꯝ ꯑꯩꯈꯣꯏ ꯑꯣꯐꯤꯁ ꯏꯁ꯭ꯇꯥꯞ ꯀꯧꯔꯦ ꯑꯗꯨꯒ ꯄꯤꯔꯛꯑꯦ ꯃꯥꯔꯛꯁꯤꯠ ꯂꯣꯏꯅ ꯑꯗꯣ ꯁꯥꯔꯇꯤꯐꯤꯀꯦꯠꯇꯤ ꯏꯁꯨ ꯇꯧꯗ꯭ꯔꯤ ꯍꯌꯦꯡ ꯅꯕꯦꯝꯕꯔꯗ ꯀꯟ ꯚꯣꯀꯦꯁꯟ ꯅꯨꯃꯤꯠꯇ ꯄꯤꯅꯤ ꯑꯗꯨꯗꯤ
ꯑꯗꯨ ꯂꯧꯊꯣꯛꯑ ꯊꯣꯛꯂꯛꯇꯣꯏ ꯅꯠꯇ꯭ꯔꯣ ꯅꯪ
ꯀꯟꯕꯣꯀꯦꯁꯟ ꯈꯪꯗ꯭ꯔꯤꯗ ꯊꯣꯛꯂꯄꯗꯤ ꯊꯣꯛꯂꯛꯀꯅꯤ ꯄꯩꯁꯥ ꯂꯩꯔꯗꯤ ꯊꯣꯛꯂꯛꯄ ꯂꯥꯏꯗ
ꯁꯤꯁꯦ ꯎꯝ ꯎꯝ ꯑꯩꯁꯨ ꯍꯟꯗꯛ ꯑꯩꯈꯣꯏꯒꯤ ꯁꯦꯅꯤꯌꯔ ꯑꯃꯒꯤ ꯇꯝꯀꯥꯟꯗ ꯈꯪꯉꯦꯕꯀꯣ ꯍꯥꯏꯗꯤ ꯀꯩꯅꯣ ꯇꯧꯗ ꯃꯥꯥꯜꯂꯦ ꯌꯨꯅꯤꯚ꯭ꯔꯁꯤꯇꯤ ꯈꯨꯗꯤꯛꯃꯛꯁꯨ ꯂꯣꯏꯟꯗꯤ ꯃꯥꯟꯅ ꯃꯥꯜꯂꯦ ꯍꯥꯏꯗꯤ ꯑꯥ ꯁꯨꯃꯥꯏꯅ ꯅꯪꯁꯦ ꯍꯟꯗꯛ ꯂꯣꯏꯔꯦꯅ ꯈꯜꯂꯣꯕꯀꯣ ꯅꯪꯒꯤ ꯑꯣꯔꯤ ꯑꯣꯔꯤꯖꯤꯅꯦꯜ ꯁꯥꯔꯇꯤꯐꯤꯀꯦꯠ ꯇꯥꯟꯕ ꯈꯣꯠꯄꯁꯦ ꯁꯤꯁꯦ ꯍꯥꯏꯗꯤ ꯑꯗꯨꯝ ꯈꯔ ꯑꯗꯨꯝ ꯀꯨꯏꯅ ꯑꯗꯨꯝ ꯆꯪ ꯃꯥꯜꯂꯦꯕ ꯅꯪ ꯌꯥꯝ ꯊꯨꯏ ꯇꯧꯋꯦ ꯍꯥꯏꯇꯔꯦ ꯑꯗꯨꯒ ꯅꯪꯁꯤꯅ ꯀꯩꯒꯨꯝꯕ ꯃꯃꯥꯡ ꯃꯃꯥꯡꯗ ꯂꯣꯏꯒꯤꯕ ꯑꯣꯏꯔꯒꯅ ꯂꯝ ꯈꯔ ꯊꯨꯅ ꯑꯃꯨꯛ ꯇꯧ ꯌꯥꯕ
ꯑꯦ ꯑꯩꯈꯣꯏꯗꯤ ꯅꯕꯦꯝꯕꯔꯗ ꯄꯤꯅꯤ ꯍꯥꯏ ꯀꯩꯅꯣ ꯀꯦ ꯀꯣꯟꯕꯣꯀꯦꯟ ꯇꯧꯕ ꯅꯨꯃꯤꯠ
ꯅꯕꯦ ꯅꯕꯦꯝꯕꯔ ꯍꯥꯏꯁꯦ ꯅꯪ ꯂꯣꯏꯕꯗꯤ ꯖꯨꯟꯗ ꯂꯣꯏꯔꯣ
ꯖꯨꯟꯗ ꯂꯣꯏꯔꯦ ꯑꯗꯣ ꯅꯕꯦꯝꯕꯔꯗ ꯄꯤꯅꯤ ꯍꯥꯏꯔꯤꯅꯦ ꯑꯩꯈꯣꯏ ꯃꯅꯤꯄꯨꯔꯗ
ꯇꯧꯔꯣ ꯑꯗꯨ ꯊꯥ ꯃꯉꯥ ꯑꯗꯨꯝ ꯆꯪꯉꯤꯗꯨꯗꯤ
ꯑꯦ ꯑꯩꯅ ꯍꯥꯏ ꯕꯤ꯬ ꯑꯦꯁ ꯁꯤꯒꯤꯗꯣ ꯉꯔꯥꯡ ꯅꯍꯥꯟ ꯐꯪꯕꯗ ꯉꯥꯏꯔꯤ
ꯎꯝ
ꯅꯪ ꯗꯤꯒ꯭ꯔꯤ ꯁꯥꯔꯇꯤꯐꯤꯀꯦꯠ ꯐꯪꯉꯕꯣ
ꯀꯔꯝꯕꯒꯤ
ꯕꯤ꯬ ꯑꯦꯁ ꯁꯤꯒꯤ ꯑꯣꯔꯤꯖꯤꯅꯦꯜ ꯗꯤꯒ꯭ꯔꯤ
ꯑꯣꯔꯤꯖꯤꯅꯦꯜꯗꯣ ꯑꯩ ꯑꯈꯣꯏ ꯑꯗꯨꯗꯣ ꯀꯩꯅꯣ ꯇꯧꯔꯤꯌꯦ ꯇꯥꯟꯅꯔꯤꯌꯦ ꯑꯩ ꯉꯔꯥꯡ ꯊꯥꯖꯤꯟꯒꯤꯝꯅꯦ
ꯑꯥ ꯑꯗꯨꯃꯥꯏꯅ ꯇꯥꯟꯅꯗꯣꯏꯅꯦ ꯍꯌꯦꯡ ꯃꯥꯁꯇ꯭ꯔꯒꯤꯁꯨ ꯇ꯭ꯔꯥꯟꯁꯀꯤꯞꯀꯤ ꯇ꯭ꯔꯥꯟꯁꯀ꯭ꯔꯤꯞꯀꯤ ꯂꯨꯄꯥ ꯂꯤꯁꯤꯡ ꯑꯅꯤ ꯍꯥꯏꯌꯦ ꯏꯃꯥꯏ ꯄꯦꯝꯃꯥ
ꯂꯤꯁꯤꯡ ꯀꯌꯥ
ꯑꯅꯤ
ꯇ꯭ꯔꯥꯟꯁꯀ꯭ꯔꯤꯞꯁꯦ ꯍꯥꯏꯗꯤ ꯑꯩꯈꯣꯏꯗꯅꯁꯨ ꯇꯥꯟꯅꯕ ꯑꯝ ꯆꯪꯕ꯭ꯔꯕ
ꯑꯧ ꯇ꯭ꯔꯥꯟꯁꯀꯤꯞꯇꯤ ꯀꯩꯅꯣꯅꯤꯗ ꯃꯄꯥꯟꯗ ꯄꯤ꯬ꯑꯩꯩꯆ꯬ ꯗꯤ ꯇꯧꯕꯒꯤ ꯆꯪꯕ ꯋꯥꯅꯤꯗ ꯏꯟꯗꯤꯌꯥ ꯃꯅꯨꯡꯗ ꯇꯝꯕꯒꯤꯗꯤ ꯀꯩꯁꯨ ꯆꯪꯗꯦꯕ
ꯏꯟꯗꯤꯌꯥ ꯃꯅꯨꯡꯗꯗꯤ ꯆꯪꯗꯝ ꯅꯠꯇ꯭ꯔꯣ
ꯎꯝ
ꯑꯗꯩ ꯇ꯭ꯔꯥꯟꯁꯀ꯭ꯔꯤꯞ ꯅꯠꯇꯕꯤꯗ ꯑꯃꯥ ꯏꯪꯂꯤꯁ ꯂꯦꯡꯒ꯭ꯋꯦꯁ ꯁꯥꯔꯇꯤꯐꯤꯀꯦꯠꯅ ꯑꯃꯁꯨ ꯂꯩꯕ꯭ꯔꯣ
ꯑꯥ ꯃꯦꯗꯝ ꯑꯣꯐ ꯏꯟꯁꯇ꯭ꯔꯛꯁꯟ ꯑꯗꯨꯁꯨ ꯃꯄꯥꯟꯗ ꯆꯠꯄꯒꯤꯅꯤ
ꯄꯥꯟ ꯆꯥꯠꯇ꯭ꯔꯗꯤ ꯄꯥꯏꯗ꯭ꯔꯁꯨ ꯌꯥꯕ ꯅꯠꯇ꯭ꯔꯣ
ꯌꯥꯏ ꯃꯄꯥꯟꯗ ꯃꯣꯏꯒꯤ ꯏꯪꯂꯤꯁꯀꯤ ꯑꯦꯛꯖꯥꯝ ꯊꯥꯗꯧꯕ ꯑꯗꯨ ꯑꯗꯨ ꯊꯥꯗꯕ ꯀꯟ ꯆꯍꯤ ꯈꯔ ꯃꯣꯏꯒꯤ ꯑꯦꯛꯁꯦꯝꯁꯟ ꯍꯥꯏꯇꯥꯔꯦ ꯑꯗꯨ ꯄꯤꯕ ꯑꯌꯥꯝꯕ ꯌꯥꯎꯋꯦ ꯑꯗꯣ ꯖꯔꯃꯅꯤꯒꯨꯝꯕꯗꯗꯤ ꯌꯥꯎꯗꯦ ꯑꯗꯣ ꯑꯇꯣꯞꯄ ꯈꯔ ꯀꯩꯅꯣꯒꯨꯝꯕ ꯑꯇꯣꯞꯄ ꯏꯁꯇꯦꯠ ꯀꯟꯇ꯭ꯔꯤ ꯈꯔꯗ ꯆꯠꯅꯩ ꯑꯗꯨꯝ
ꯇꯤꯀꯦꯠꯀꯤ ꯁꯦꯛꯁꯟꯗꯅꯦ ꯆꯪꯉꯒ ꯍꯪꯉꯛꯑꯦꯕꯀꯣ ꯑꯗꯨꯗ ꯁꯨꯃꯥꯏꯅ ꯍꯥꯏꯔꯛꯑꯦꯕ ꯑꯗꯨꯏ ꯁꯥꯔꯇꯤꯐꯤꯀꯦꯠꯇꯣ ꯍꯦꯛꯇ ꯍꯥꯏꯗꯤ ꯇꯥꯜꯂꯒꯦ ꯄꯤꯔꯛꯑꯣ ꯍꯥꯏꯔ ꯀꯥꯟꯗ ꯄꯤꯕ ꯌꯥꯕ ꯑꯣꯏꯗꯦ ꯍꯥꯏꯗꯤ ꯑꯗꯨ ꯄꯤ ꯑꯩꯆ ꯗꯤꯁꯦ ꯃꯄꯥꯟ ꯂꯝꯗ ꯏꯟꯗꯤꯌꯥꯏ ꯋꯥꯡꯃꯗ ꯇꯧꯅꯤꯡꯕ ꯀꯥꯟꯗ ꯃꯣꯏꯒꯤ ꯌꯨꯅꯤꯚꯔꯁꯤꯇꯤꯗꯨꯅ ꯍꯥꯏꯗꯤ ꯁꯤꯒꯨꯝꯕ ꯁꯥꯔꯇꯤꯐꯤꯀꯦꯠ ꯑꯃ ꯆꯪꯉꯤ ꯄꯤꯔꯛꯑꯣ ꯈꯣꯠꯂꯣ
ꯍꯦꯔꯥ ꯑꯩꯈꯣꯏꯅꯤ ꯑꯦꯄ꯭ꯂꯥꯏ ꯇꯧꯔ ꯄꯤꯗ꯭ꯔꯣꯏꯅꯦ ꯑꯩꯈꯣꯏ ꯑꯦꯄ꯭ꯂꯥꯏ
ꯑꯗꯨꯃꯥꯏꯅ ꯑꯃ ꯍꯥꯏꯔꯛꯏꯅꯦ ꯀꯣꯛ ꯑꯃ ꯉꯥꯎꯋꯤꯅꯦ ꯈꯪꯗꯦꯅꯦ
ꯏꯔꯥꯁꯤ ꯀꯩꯅꯣ ꯍꯧꯖꯤꯛ ꯇꯥꯟꯊꯣꯛꯇꯅ ꯍꯌꯦꯡ ꯀꯔꯝ ꯀꯥꯟꯗ ꯇꯥꯟꯗꯣꯏꯅꯣ
ꯍꯣꯏ ꯍꯧꯖꯤꯛꯇꯤ ꯊꯥꯃꯨꯛ ꯆꯪꯉꯦ ꯍꯥꯏꯕꯅꯤ ꯃꯤ ꯑꯩꯈꯣꯏꯒꯤꯗꯤ ꯁꯥꯔꯇꯤꯐꯤꯀꯦꯠꯇꯣ ꯇꯥꯟꯕ ꯃꯇꯝꯗ ꯑꯦꯗ꯭ꯔꯦꯁ ꯏꯔꯤꯅꯤ ꯄꯣꯁꯇ ꯊꯥꯔꯛꯄꯒꯤ ꯅꯠꯇ꯭ꯔꯒ ꯁꯤꯗ ꯐꯤꯖꯤꯀꯦꯜꯗ ꯂꯧꯕ ꯑꯦꯗ꯭ꯔꯦꯁꯁꯤꯡ ꯃꯣꯏ ꯄꯣꯁꯇ ꯊꯥꯔꯛꯇꯣꯏꯕ ꯁꯥꯔꯇꯐꯤꯀꯦꯠꯇꯣ ꯁꯥꯏꯟ ꯇꯧꯔꯀꯥꯟꯗ
ꯈꯪꯗꯦ ꯁꯥꯔꯇꯤꯐꯤꯀꯦꯠ ꯃꯃꯤꯡꯁꯦ ꯒ꯭ꯌꯥꯟ ꯃꯦꯟ ꯇꯥꯗꯕ ꯌꯥꯝ ꯂꯩꯔꯝꯃꯤ ꯑꯩꯈꯣꯏꯟ ꯈꯪꯗꯕ ꯍꯟꯇꯛꯇ ꯈꯪꯉꯦ ꯑꯩꯁꯨ
ꯌꯦꯟ ꯐꯔꯅꯤꯅ ꯈꯪꯉꯝꯒꯗꯕ ꯍꯧꯖꯤꯛꯇꯤ ꯑꯗꯨꯅꯦ ꯑꯗꯥꯅꯦ
ꯀꯩ ꯍꯥꯏꯕꯅꯣ
ꯋꯥꯅ ꯋꯥꯔꯤ ꯀ꯭ꯌꯨꯕ ꯀ꯭ꯌꯨꯕ ꯀ꯭ꯌꯨ ꯃꯥꯜꯂꯦꯕ
ꯎꯝ
ꯀꯔꯤ ꯏꯟꯖꯥꯡ ꯆꯥꯕ
ꯕꯤꯔꯌꯥꯅꯤ ꯆꯤꯀꯟ ꯕꯤꯔꯌꯥꯅꯤ
ꯄꯩꯁꯥ ꯄꯥꯏꯇꯤ ꯍꯥꯏꯕꯩ ꯋꯥꯇꯅꯦ ꯑꯍꯥꯎꯕꯗꯤ ꯑꯗꯨꯝ ꯆꯥꯖꯔꯤꯕ
ꯍꯥꯟꯅ ꯌꯦꯟ ꯃꯁꯤꯡ ꯄꯤꯔꯝꯕꯅꯤ ꯀꯛꯊꯈꯔꯦ ꯅꯣꯡ ꯍꯞꯇꯥ ꯑꯃꯗ ꯌꯦꯟ ꯑꯍꯨꯝꯂꯛ ꯄꯤꯕꯅꯤ ꯑꯗꯣ ꯑꯃ ꯀꯛꯊ ꯌꯦꯟ ꯍꯥꯏꯁꯦ ꯃꯇꯨꯝ ꯑꯃ ꯃꯇꯨꯝ ꯑꯅꯤꯗꯒꯤꯁꯨ ꯍꯦꯟꯗꯦꯗ ꯅꯣꯡꯃꯅ ꯃꯇꯨꯝ ꯑꯃ ꯅꯣꯡꯃꯗ ꯃꯇꯨꯝ ꯑꯅꯤ ꯕꯤꯔꯌꯥꯅꯤꯗ ꯃꯇꯨꯝ ꯑꯃ ꯃꯇꯨꯝ ꯍꯥꯏꯗꯤ ꯕꯤꯔꯌꯥꯅꯤꯗꯕꯨꯗꯤ ꯑꯆꯧꯕ ꯌꯦꯟ ꯃꯐꯩ ꯅꯠꯇ꯭ꯔꯒ ꯃꯁꯥ ꯑꯗꯣ ꯑꯆꯧꯕꯗꯨꯒ ꯃꯣꯏ ꯕꯤꯔꯌꯥꯅꯤ ꯊꯣꯡꯕꯗꯨꯒ ꯌꯥꯏꯗ ꯂꯨꯄꯥ ꯂꯤꯁꯤꯡ ꯑꯍꯨꯝ ꯊꯤꯔꯒ ꯍꯞꯇꯥ ꯑꯝꯗ ꯌꯦꯟ ꯑꯍꯨꯝꯂꯛ ꯆꯥꯕ ꯍꯥꯏꯖꯤ
ꯅꯨꯉꯥꯏ ꯃꯇꯨꯡ ꯏꯟꯅ
ꯎꯝ ꯍ ꯍ ꯅꯣꯡ ꯇꯥꯕꯗ ꯇꯥꯕꯗ ꯀꯔꯤ
ꯍꯣꯏ ꯑꯩꯈꯣꯏꯒꯤꯗꯤ ꯊꯥꯏꯅ ꯆꯍꯤ ꯑꯍꯨꯝ ꯃꯔꯤꯒꯤ ꯃꯃꯥꯡꯗ ꯕ꯭ꯔꯦꯛꯐꯥꯁ ꯀꯩꯀꯥꯒꯤ ꯄꯤꯔꯝꯃꯦ ꯍꯥꯏꯌꯦ ꯆꯥ ꯉꯥꯡꯀꯥꯁꯦ ꯑꯗꯨꯒ ꯄꯩꯁꯥꯗꯣ ꯌꯥꯝ ꯊꯤꯔꯛꯇꯝꯅꯤꯅ ꯆꯉꯥꯡ ꯃꯆꯨ ꯇꯥꯟꯅ ꯄꯤꯔꯕ ꯆꯥꯛꯅꯤꯗ
ꯑꯗꯨꯗꯒꯤꯗꯤ ꯃꯤ ꯃꯌꯥꯝꯗꯨꯅ ꯀꯝꯄ꯭ꯂꯦꯟ ꯇꯧꯔꯒ ꯁꯥꯇ꯭ꯔꯒꯩꯅ ꯆꯥꯛꯇ ꯑꯣꯏꯅ ꯐꯖꯅ ꯍꯥꯎꯅ ꯄꯤꯕꯤꯔꯣ ꯆꯥꯅꯨꯡ ꯇꯧꯕꯤꯔꯅꯣꯅ ꯁꯤꯟꯗꯣꯛꯈꯔꯦ
ꯍꯥꯏꯅꯔ ꯇꯧꯔꯤꯅꯦꯅ ꯍꯥꯏꯕꯅꯦ ꯑꯗꯨꯒꯤ ꯍꯧꯖꯤꯛꯀꯥꯟꯗꯤ ꯆꯥ ꯒ ꯅꯣꯡꯗꯝ ꯅꯥꯏꯗꯦ ꯆꯥꯛ ꯆꯕꯦꯠ ꯆꯕꯦꯠ ꯂꯥꯎꯕꯥꯁꯨ ꯌꯥꯎꯋꯦ